ꯇꯥꯕ꯭ꯔꯣ
ꯇꯥꯏꯌꯦ ꯅꯨꯉꯥꯏꯔꯤꯕ
ꯀꯩꯗꯧꯔꯤ ꯅꯨꯡꯉꯥꯏꯔꯤꯌꯦ ꯅꯪꯗꯤ
ꯑꯩꯁꯨ ꯅꯨꯡꯉꯥꯏꯔꯤꯌꯦ
ꯎꯝ ꯀꯩꯗꯧꯔꯤꯅꯣ ꯍꯧꯖꯤꯛꯇꯤ
ꯐꯝꯃꯤ ꯆꯥꯛ ꯏꯟꯖꯥꯡ ꯆꯥꯅ
ꯆꯥꯛ ꯆꯥꯕ꯭ꯔꯣ ꯍꯥꯥ
ꯆꯥꯛ ꯆꯥꯔꯦ ꯍꯣꯏ ꯆꯥꯛ ꯆꯥꯔꯦ
ꯎꯝ ꯀꯩ ꯃꯊꯦꯜ ꯆꯥꯔꯒꯦ
ꯎꯝ ꯌꯦꯟ ꯊꯣꯡꯕ ꯑꯃꯒ ꯃꯥꯏꯔꯦꯟ ꯃꯅꯥ ꯆꯝꯐꯨꯠ ꯑꯃꯒ ꯎꯁꯣꯏ ꯑꯃꯦꯠꯄ ꯑꯃꯒ ꯊꯥꯡꯖꯤꯡ ꯑꯃꯦꯠꯄ ꯆꯥꯏꯑꯦ
ꯑꯍꯥꯎꯕ ꯉꯥꯛꯇꯅꯤ ꯍꯦ
ꯍꯣꯏ ꯑꯍꯥꯎꯕ ꯉꯥꯛꯇ ꯆꯥꯕꯅꯤꯅ ꯏꯁꯥꯁꯦ ꯑꯁ ꯅꯣꯏꯕꯅ ꯂꯣꯏꯔꯦ
ꯅꯪꯗꯤ
ꯀꯥꯟꯁꯦ ꯅꯣꯏꯕꯁꯦ ꯌꯥꯝ ꯆꯠꯅꯔꯦ
ꯍꯣꯏ ꯅꯪꯗꯤ
ꯑꯩꯗꯤ ꯆꯥꯛ ꯆꯥꯗ꯭ꯔꯤꯌꯦ ꯆꯥꯛ ꯊꯣꯡꯗ꯭ꯔꯤꯌꯦ
ꯊꯦꯡꯉꯦꯍꯦ
ꯎꯝ ꯍꯣꯔꯦꯟ ꯕꯣꯜ ꯌꯦꯡꯒꯗꯕꯅꯤꯅ
ꯎꯝ
ꯎꯝ ꯈꯔ ꯇꯞꯅ ꯊꯣꯡꯉꯒ ꯆꯥꯁꯤꯔꯅ ꯈꯟꯕ ꯕꯣꯜ ꯌꯦꯡꯕ ꯅꯪꯅꯕꯅ
ꯑꯣ
ꯕꯣꯜ ꯌꯦꯡꯗꯣꯏꯔꯣ ꯅꯪꯁꯨ
ꯑꯁ ꯑꯩꯗꯤ ꯉꯁꯤꯗꯤ ꯌꯦꯡꯉꯔꯣꯏ ꯑꯩ ꯊꯕꯛ ꯋꯥꯏꯑꯦ ꯉꯁꯤꯗꯤ ꯉꯟꯅ ꯇꯨꯝ ꯈ꯭ꯔꯒꯦ
ꯍꯣꯏꯗ ꯑꯃꯔꯣꯝꯗ ꯍꯥꯏꯔꯗꯤ ꯀꯩꯗꯧꯗꯣꯏ ꯅꯣ ꯑꯗꯨ ꯕꯣꯜꯗꯨꯕꯨ
ꯍꯣꯏ ꯑꯩꯈꯣꯏꯅ ꯃꯤꯠ ꯌꯥꯝ ꯑꯩꯈꯣꯏꯒꯤ ꯃꯤꯠꯀꯤ ꯀꯨꯝꯍꯩ ꯄꯦꯟꯅꯕ ꯌꯦꯡꯕꯒꯤ ꯋꯥꯅꯦꯕꯀꯣ
ꯍꯣꯏ
ꯅꯪꯗꯤ ꯍꯟꯗꯛꯥ ꯀꯔꯤ ꯀꯔꯤ ꯇꯧꯔꯒ ꯂꯩꯕ꯭ꯔꯣ
ꯑꯩꯁꯦ ꯀꯔꯤꯁꯨꯕꯨꯗꯤ ꯇꯧꯗꯦ ꯑꯗꯨꯝ ꯃꯔꯛ ꯃꯔꯛꯇ ꯀꯔꯤ ꯍꯥꯏꯕ
ꯎꯗꯕ ꯀꯨꯏꯔꯦꯕ ꯀꯔꯤ ꯀꯔꯤ ꯊꯕꯛ ꯇꯧꯔꯒ ꯑꯗꯨꯝ ꯂꯦꯜꯂꯒ ꯂꯩꯕ꯭ꯔꯕ
ꯊꯕꯛ ꯂꯦꯟꯕ ꯍꯥꯏꯁꯦ ꯊꯕꯛꯇꯤ ꯇꯧ ꯊꯕꯛꯇꯤ ꯇꯧꯗꯦꯗ ꯑꯗꯣ ꯀꯩꯅꯣ ꯑꯩꯁꯦ ꯑꯃ ꯑꯇꯣꯞꯄ ꯇꯝꯕ ꯍꯥꯏꯇꯥꯔꯦ ꯑꯗꯨꯅ
ꯐꯩ ꯐꯩ ꯐꯩꯌꯦ ꯑꯗꯨꯃꯥꯏꯅ ꯇꯝꯊꯣꯛ ꯇꯝꯁꯤꯟ ꯇꯧꯔꯒ ꯏꯁꯥꯒꯤ ꯍꯩꯅꯕ ꯇꯧꯕꯗꯣ
ꯍꯣꯏ ꯎꯄꯥꯏ ꯂꯩꯇ꯭ꯔꯦ ꯍꯧꯖꯤꯛꯀꯥꯟꯁꯦ ꯊꯕꯛꯁꯨ ꯐꯪꯕ ꯋꯥꯏꯑꯦ ꯀꯃꯥꯏꯅ ꯇꯧꯒꯅꯤ
ꯑꯣ ꯅꯪꯗꯤ ꯀꯣꯂꯦꯁ ꯆꯠꯇ꯭ꯔꯣ
ꯑꯩꯁꯦ ꯀꯣꯂꯦꯖ ꯆꯠꯇꯦ ꯀꯣꯂꯦꯖ ꯅꯠꯇꯕ ꯑꯇꯣꯞꯄ ꯑꯣꯏꯅ ꯇꯝꯕ
ꯑꯣ
ꯗꯦꯀꯨꯂꯦꯁ ꯀꯥꯕ꯭ꯔꯣ
ꯑꯩꯗꯤ ꯀꯣꯂꯦꯖ ꯀꯥꯕ ꯃꯇꯝ ꯂꯣꯏꯔꯦꯗ ꯏꯆꯥ ꯑꯃ ꯂꯩꯔꯦꯗ
ꯑꯣ